ꯇꯥꯔꯕꯣ
ꯎꯝ ꯇꯥꯔꯦ ꯇꯥꯔꯦ ꯀꯦꯗꯔꯃꯤꯅꯥ
ꯎꯥ ꯉꯁꯤꯗꯤ ꯑꯩ ꯇꯨꯝꯅꯤꯡꯉꯛꯑꯦ ꯉꯔꯥꯡ ꯐꯖꯅ ꯇꯨꯝꯍꯧꯗꯕꯩꯀꯣ ꯉꯁꯤꯗꯤ ꯑꯩ ꯉꯟꯇꯥꯥꯟ ꯇꯨꯝꯊꯣꯛꯈ꯭ꯔꯗꯧꯅꯤ ꯊꯕꯛꯀ ꯑꯝꯇ ꯇꯧꯔꯔꯣꯏ ꯌꯥꯝꯃꯜꯂꯦ ꯉꯁꯤꯒꯤ ꯑꯗꯨꯅ ꯇꯨꯝꯈ꯭ꯔꯅꯤ ꯑꯗꯨꯝ
ꯎꯝ ꯣꯅꯤꯉꯒꯅ
ꯍꯣꯏ
ꯇꯨꯝꯕ ꯇꯨꯁꯨ ꯐꯥꯈꯤꯗ꯭ꯔꯦ
ꯑꯥ
ꯎꯝ ꯣꯌꯥ ꯁꯤꯐꯥꯜ ꯃꯗ꯭ꯔꯦ
ꯍꯣꯏ ꯑꯗꯨ ꯅꯍꯥꯟꯅ ꯌꯦꯡꯉꯨꯕꯗꯤ ꯅꯠꯇꯦꯗ ꯍꯟꯗꯛ ꯉꯁꯤ ꯈꯛꯇ ꯁꯨꯝ ꯌꯦꯡꯉꯨꯕꯅꯤꯅ
ꯍꯨꯏ
ꯑꯣꯡ ꯅꯣꯡ ꯐꯥꯗꯣꯛ ꯈꯛꯇ ꯁꯨꯝ ꯌꯦꯡꯕꯅꯤꯅ ꯑꯗꯨꯕꯨꯗꯤ ꯀꯩꯝ ꯈꯟꯗꯦꯕ ꯑꯗꯨꯗ ꯑꯩꯅ ꯀꯩꯅꯣ ꯇꯧꯔꯝꯕꯅꯤ ꯑꯩ ꯊꯕꯛꯇꯨ ꯇꯧꯔꯝꯗ꯭ꯔꯗꯤ ꯑꯗꯨꯝ ꯉꯥꯏꯍꯥꯛꯇꯪ ꯇꯨꯝꯃ ꯈꯣꯠꯂꯒ ꯑꯗꯨꯝ ꯌꯥꯗꯧꯅꯦꯕ ꯑꯗꯨꯗ ꯑꯩꯅꯛ ꯀꯩꯀꯥꯗ ꯇꯧꯕꯒꯤꯦ ꯑꯃꯐꯧ ꯇꯨꯝꯍꯧꯗꯕꯗꯣ
ꯎꯝ
ꯑꯣꯏꯒ꯭ꯔꯦꯕ ꯂꯒꯅꯤꯗ ꯅꯗꯗꯣ ꯑ ꯄꯨꯡꯒ ꯑꯍꯨꯝꯃꯨꯛꯇ ꯑꯣꯏꯔꯁꯨ ꯇꯨꯝꯃꯃꯗꯤꯀꯣ ꯑꯩꯗꯣ ꯀꯩ ꯇꯧꯔꯣꯏꯗꯕꯅꯦꯕ
ꯎꯝ꯫
ꯀꯣ꯫ ꯑꯗꯤ ꯈꯔ ꯅꯨꯡꯉꯥꯏꯇꯕꯅꯤꯗ ꯁꯨꯝ ꯀꯣꯛꯇꯣ꯫ ꯇꯝ ꯍꯟꯗ꯭ꯔꯁꯨꯨ ꯅꯨꯡꯉꯥꯏꯇꯦꯗꯅ꯫ ꯑꯗꯨꯃꯥꯏ ꯇꯧꯕꯒꯤꯅꯤꯗ ꯑꯧ꯫
ꯎꯝ꯫
ꯇꯕꯨꯗꯤ ꯀꯩꯝ ꯇꯧꯗꯦꯗ ꯁꯨꯝ꯫ ꯑꯗꯨ ꯌꯥꯝ ꯀꯥ ꯍꯦꯟꯅ ꯅꯨꯡꯉꯥꯏꯇꯥꯕꯕꯨꯗꯤ ꯅꯠꯇꯦ꯫
ꯎꯝ꫰꫰ ꯉꯁꯤ ꯉꯥꯔꯡ ꯇꯨꯏꯁꯟ ꯇꯧꯗꯔꯕꯣ ꯅꯪ꯫
ꯇꯧꯋꯦ ꯆꯠꯂꯦ ꯑꯗꯨꯅꯦ ꯍꯥꯏꯁꯤ ꯇꯨꯁꯟ ꯇꯧꯕꯩꯁꯤꯁꯨꯅꯦ ꯃꯔꯨꯞꯇꯤꯒꯤ ꯑꯗꯨꯝ ꯆꯥꯅꯕꯁꯤ ꯀꯩꯅꯣꯝꯃ ꯅꯠꯇ꯭ꯔꯒꯅꯅꯦ꯫ ꯀꯩꯅꯣꯝ ꯀꯩꯅꯣ ꯍꯥꯏꯗꯤ ꯂꯩꯗꯅ ꯑꯗꯨꯝ ꯄꯨꯊꯣꯛꯂꯛꯑꯦꯕ ꯈꯪꯕꯔ ꯌꯨꯝꯗ ꯇꯧꯕꯅꯤꯅ ꯑꯗꯨꯝ ꯑꯗꯨ ꯁꯠ ꯄꯨꯊꯣꯛ ꯆꯤꯜꯂꯛꯀꯥꯟꯗꯤ ꯆꯥꯔꯣꯏ ꯍꯥꯏꯕꯗꯨꯁꯨ ꯅꯨꯡꯉꯥꯏꯇꯕꯀꯣ ꯃꯤꯅ ꯎꯝ ꯋꯥꯅ ꯍꯥꯏꯗꯤ ꯑꯗꯨꯝ ꯁꯦꯝꯃꯒ ꯈꯣꯠꯂ ꯄꯨꯊꯣꯛꯂꯛ ꯑꯝꯅꯤꯅ꯫
ꯋꯥꯅ ꯇꯥꯛꯏꯅꯤ ꯈꯟꯕꯩꯅꯦꯕ꯫
ꯍꯣꯏ ꯍꯣꯏ꫰꫰
ꯑꯗꯨ ꯍꯥꯏꯔꯨꯔꯗꯤ ꯃꯤ ꯑꯗꯨꯃꯥꯏꯅ ꯇꯧꯕꯁꯤ ꯐꯩꯀꯣ꯫ ꯑꯗꯨ ꯑꯩꯈꯣꯏ ꯇ꯭ꯔꯦꯟ ꯇꯧꯕ ꯈꯣꯠꯄꯗꯨꯁꯨ ꯑꯗꯨꯝ ꯐꯔꯛꯇꯒ ꯀꯩꯒ ꯄꯨꯊꯣꯛꯅꯩꯕꯀꯣ ꯕꯣꯔꯤꯡꯗ ꯇꯧ ꯇꯥꯔꯒꯁꯨ ꯑꯪ꯫
ꯑꯁꯤꯁꯨꯅꯦ ꯄ꯭ꯂꯥꯎꯒ ꯆꯅꯥꯒ ꯑꯃꯨꯛ ꯄꯨꯊꯣꯔꯛꯑꯦ ꯆꯅꯥ ꯀꯩꯅꯣꯗꯣ꯫ ꯑꯗꯨꯝ ꯉꯧꯕꯗꯨ꯫
ꯑꯥ꯫
ꯑꯗꯨꯒ ꯑꯃꯨꯛ ꯄꯨꯊꯂꯛꯑꯦꯕ ꯑꯁ ꯑꯩ ꯇꯤꯁꯨꯅꯨꯞ ꯆꯥꯔꯦ ꯅꯨꯡꯇꯤ ꯑꯗꯨꯝ ꯀꯩꯅꯣꯝꯇ ꯀꯩꯅꯣꯝ ꯑꯗꯨꯝ ꯆꯥꯅꯕ ꯑꯗꯨꯝ ꯄꯨꯊꯂꯛꯑꯦꯕ꯫
ꯅꯍꯥꯟ ꯑꯃꯨꯛꯁꯨ ꯈꯦꯆꯤ ꯊꯣꯡꯉꯦꯅ ꯄꯨꯊꯣꯛꯂꯛꯑꯦ ꯑꯗꯩ ꯑꯗꯨꯝ ꯅꯨꯡꯇꯤꯒꯤ ꯂꯩ ꯅꯠꯇ꯭ꯔꯒ ꯍꯥꯎ ꯆꯥꯛꯍꯥꯎ ꯆꯨꯖꯥꯛꯅꯤ ꯈꯪꯗꯦ ꯆꯨꯖꯥꯛꯁꯨ ꯑꯗꯨꯝ ꯆꯥꯏꯑꯦꯕ ꯃꯣꯏ ꯏꯃꯨꯡꯁꯤ ꯌꯥꯝꯅ ꯆꯨꯖꯥꯛꯀꯨꯝꯕꯅꯤ ꯈꯪꯗꯦ ꯑꯗꯩ ꯂꯐꯣꯏꯒꯨꯝꯕꯅꯤ ꯈꯪꯗꯦ꯫
ꯎꯝ꯫
ꯑꯗꯒꯤ ꯍꯩꯅꯧꯒꯨꯝꯕ ꯂꯩꯗꯅ ꯑꯗꯨꯝ ꯑꯇꯩ ꯆꯥꯁꯨꯕꯤꯒꯨꯝ ꯇꯣꯛ ꯄꯤꯔꯛ ꯄꯁꯨ ꯌꯥꯎꯋꯦ꯫
ꯎꯝ꯫
ꯑꯗꯨꯃꯥꯏꯅ ꯇꯧꯋꯦꯕ꯫
ꯑꯗꯣ ꯑꯩꯈꯣꯏ ꯇꯨꯏꯁꯟ ꯇꯧꯔꯤꯔꯥꯏꯗꯤꯅꯤ ꯈꯪꯉꯕ
ꯑꯩꯅꯅꯦ ꯍꯣꯏ ꯍꯥꯏꯖꯤꯜꯂꯤꯒꯦ ꯑꯩꯅꯅꯦ ꯄꯨꯛ ꯊꯟꯕ ꯅꯨꯃꯤꯠꯁꯤꯗꯅꯅꯦ ꯉꯥꯁꯤꯁꯨ ꯄꯨꯛ ꯑꯗꯨꯝ ꯊꯜꯂꯦ ꯈꯕ ꯆꯥꯛꯀꯨꯝꯕ ꯀꯩꯒꯨꯝꯕꯁꯦ ꯄꯨꯊꯣꯛ ꯂꯛꯑꯅꯤ꯫ ꯄꯨꯛꯁꯦ ꯉꯁꯤ ꯈꯤꯇꯪ ꯍꯥꯡꯉꯦ ꯈꯟꯕꯁꯦ ꯅꯨꯃꯤꯠꯁꯤꯗꯅꯅꯦ ꯆꯥꯁꯨꯕꯤꯒꯨꯝꯕ ꯀꯩꯒꯨꯝꯕꯅꯦꯕ ꯄꯨꯊꯣꯛꯂꯛꯇꯣꯏꯔꯤꯁꯦ
ꯇꯥꯗꯕꯗꯨ꯫ ꯑꯩꯟ ꯈꯟꯕ ꯋꯥꯈꯜꯒ ꯃꯤ ꯇꯧꯊꯣꯔꯛꯄ ꯃꯥꯟꯅꯗꯕꯗꯣ꯫
ꯎꯝ꯫
ꯑꯗꯣ ꯑꯗꯣ ꯑꯁꯦꯡꯕꯁꯨ ꯑꯗꯨꯝ ꯇꯧꯅꯩꯗꯅ ꯇꯨꯏꯁꯟ ꯃꯐꯝ ꯈꯨꯗꯤꯡꯒꯤꯀꯣ ꯍꯥꯏꯗꯤ ꯑꯣꯖꯥ ꯀꯧꯔ ꯇꯧꯕ ꯌꯥꯎꯔꯀꯥꯟꯗ ꯇꯨꯏꯁꯟ ꯕꯣꯔꯗꯤꯡ ꯑꯃꯗꯀꯣ ꯑꯗꯨꯗ ꯑꯗꯨꯝ ꯍꯥꯏꯗꯤ ꯍꯥꯏꯗꯤ ꯐꯅ ꯀꯨꯏ ꯄꯨꯡ ꯑꯃꯒꯨꯝꯕ ꯍꯦꯟꯅ ꯇꯥꯛ ꯕ ꯌꯥꯎ ꯇꯔꯗꯤ ꯑꯦ ꯆꯥꯒꯨꯝꯕ ꯑꯣꯏꯔꯁꯨ ꯑꯆꯥꯄꯣꯠꯀꯨꯝꯕꯗ ꯄꯤꯕ ꯌꯥꯎꯋꯦꯗꯅ ꯑꯩꯈꯣꯏ ꯑꯩꯈꯣꯏ ꯇꯨꯏꯁꯟ ꯂꯥꯏꯗꯤ ꯀꯗꯥꯏꯗꯒꯤ
ꯑꯣꯖꯥꯒꯤ ꯄꯣꯊꯥꯕꯒꯤ ꯄꯤꯖ ꯑꯝꯇ ꯄꯤꯖꯗꯕ꯭ꯔꯣ ꯆꯥꯅꯤꯡꯉꯩꯗꯤ ꯄꯨꯔꯛ ꯇꯥꯔꯦ ꯑꯣꯖꯥꯁꯨ
ꯑꯥ
ꯍꯦꯟꯃꯜꯂꯤ ꯑꯣꯖꯥꯗꯨꯗ ꯆꯥ ꯒꯤꯂꯥꯁ ꯑꯃꯃꯝ ꯄꯤꯊꯛꯄꯕꯧꯇꯤ ꯃꯣꯏ ꯀꯩꯁꯨ ꯃꯨꯠꯂꯣꯏ ꯍꯥꯏꯕ
ꯑꯗꯨꯅꯤ ꯍꯥꯏꯁꯦ ꯑꯩ ꯑꯍꯥꯟꯕ ꯑꯩꯅ ꯆꯪꯕꯗꯨꯅꯦ ꯑꯗꯨ ꯑꯗꯨꯒꯤ ꯋꯥꯈꯜꯗ ꯑꯩꯅ ꯈꯜꯁꯨ ꯀꯔꯤꯅꯤ ꯑꯩ ꯍꯥꯏꯗꯤ ꯑꯩꯅ ꯕꯣꯔꯤ ꯂꯩꯔꯛꯄ ꯈꯣꯠꯄ ꯂꯩꯕꯗꯣ ꯑꯗꯨꯗꯣ ꯑꯗꯨꯝ ꯍꯣꯏ ꯄꯤꯊꯛꯅꯩꯌꯦꯕ ꯑꯗꯨꯏ ꯑꯩꯅ ꯀꯩꯅꯣ ꯑꯩꯈꯣꯏ ꯑꯁꯨꯛ ꯀꯨꯏꯅꯁꯨ ꯂꯩꯕ
ꯋꯥꯔꯗꯦꯟ ꯃꯈꯩꯗꯣ ꯍꯥꯏꯗꯤ ꯍꯣꯏ ꯅꯣꯏꯗꯧ ꯂꯦꯛꯇ꯭ꯔꯦ ꯐꯔꯦꯕꯀꯣ
ꯍꯣꯏ
ꯂꯦꯛꯄ ꯋꯥꯔꯗꯦꯟ ꯌꯥꯎꯗ꯭ꯔꯣ
ꯋꯥꯔꯗꯦꯟꯗꯤ ꯑꯇꯩ ꯑꯃꯥꯎ ꯌꯥꯎꯇꯦꯅꯦ
ꯍꯜꯂꯣ
ꯋꯥꯔꯗꯦꯟꯖꯨ ꯑꯩꯈꯣꯏꯅ ꯑꯣꯏꯅꯤ
ꯏꯁ ꯑꯗꯨ ꯃꯣꯏꯗꯤ ꯑꯗꯨꯒ ꯅꯣꯏꯗꯤ ꯗꯕꯜ ꯇꯣꯡꯖꯔꯦꯅꯦ ꯅꯣꯏꯗꯅ ꯄꯨꯔꯥ ꯀꯩꯅꯣ ꯀꯃꯥꯏꯅ ꯁꯤꯖꯤꯟꯅꯔꯦꯅꯦ ꯑꯗꯨꯏꯗꯤ
ꯍꯜꯂꯧ ꯑꯣꯏꯗ ꯑꯣꯏꯕ ꯍꯥꯏꯗꯤ ꯃꯤ ꯆꯤꯍꯦꯕ ꯑꯇꯣꯞꯄ ꯇꯨꯏꯍꯦꯟ ꯇꯧꯔꯝꯗꯥꯏ ꯈꯣꯠꯂꯝꯗꯥꯏ ꯍꯥꯏꯕꯗꯤ ꯑꯥ ꯀꯩꯅꯣ ꯑꯇꯣꯞꯄ ꯃꯣꯏ ꯕꯣꯔꯗꯤꯡꯒꯤ ꯋꯥꯔꯦꯟ ꯊꯝꯃꯒ ꯁꯦꯟꯅꯩꯗꯅ
ꯎꯝ
ꯍꯥ ꯑꯈꯣꯏ ꯑꯣꯖꯥ ꯑꯥꯏꯗꯤ ꯈꯔ ꯆꯣꯟꯗꯔꯁꯨ ꯂꯥꯛꯄ ꯌꯥꯎꯔꯤꯅꯦꯕ ꯑꯩꯈꯣꯏꯗꯤ ꯃꯤꯅꯤꯠ ꯃꯤꯅꯤꯠ ꯇꯔꯥꯏ ꯃꯃꯥꯡꯗꯅꯤ ꯌꯧꯔꯨꯗꯣꯏꯖꯦ
ꯎꯝ
ꯑꯗꯩ ꯍꯥꯞꯇ ꯀꯩꯗ ꯊꯥꯕꯗꯨꯁꯨ ꯍꯣꯏ ꯑꯩꯈꯣꯏ ꯃꯩ ꯑꯗꯨꯝ ꯑꯩꯈꯣꯏ ꯃꯩ ꯑꯗꯨꯝ ꯁꯤꯖꯤꯟꯅꯕꯗ ꯁꯤꯟꯅꯔ ꯁꯤꯟꯅꯔ ꯌꯦꯡꯉꯦꯕꯀꯣ ꯌꯦꯡꯉꯁꯨ ꯋꯥꯔꯗꯦꯟ ꯊꯝ ꯇꯥꯔꯗꯤ ꯋꯥꯔꯗꯦꯟꯅ ꯑꯗꯨꯝ ꯌꯦꯡꯗꯣꯏꯅꯦꯗꯅ ꯁꯨꯇꯤ ꯊꯥ ꯕꯦꯁ ꯑꯃ ꯂꯣꯏꯒꯤꯕꯒꯤ ꯕꯦꯁ ꯑꯅꯤ ꯂꯣꯏꯒꯤꯕꯒꯤꯗꯨꯗꯤ ꯍꯥꯞ ꯊꯥꯔꯀꯥꯟꯗꯗꯤ ꯑꯩꯈꯣꯏꯁꯨ ꯌꯨꯝꯗ ꯆꯠꯂꯒ ꯃꯣꯏ ꯄꯤꯖꯗ꯭ꯔꯕꯅꯤꯅ ꯌꯨꯝꯗ ꯆꯠꯂꯥ ꯆꯥꯎꯔꯀꯥꯟꯗ ꯑꯈꯣꯏꯗ ꯊꯤꯡꯕꯗꯣ
ꯍꯣꯏ
ꯅꯨꯡꯉꯥꯏꯔꯦ ꯑꯗꯣ ꯀꯩꯅꯣ ꯀꯩ ꯍꯥꯏꯔꯒꯅꯤ ꯈꯪꯕ ꯅꯦꯁꯥꯗ ꯉꯥꯡꯁꯦ ꯑꯗꯨꯗꯤ ꯀꯣ
ꯏꯁ ꯀꯥꯂꯦꯄꯨ ꯀꯥꯟꯗ꯭ꯔꯤꯄꯨ ꯑꯩꯈꯣꯏꯖꯤꯕꯨ ꯍꯥꯏꯗꯤ ꯑꯦ ꯄꯩꯁꯥ ꯄꯤꯔꯒ ꯈꯔ ꯇꯧꯔꯦ ꯍꯥꯏꯕꯒꯤ ꯃꯑꯣꯡꯗꯕ
ꯍꯣꯏ
ꯌꯥꯝ ꯑꯗꯨꯃꯥꯏꯅꯒ ꯇꯧꯁꯤꯜꯂꯛꯑꯗꯤ ꯑꯩꯗꯤ ꯀꯣ ꯀꯣꯛ ꯇꯣꯛ ꯊꯣꯛꯀꯅꯤꯕꯣ ꯑꯩꯗꯤ ꯑꯩꯉꯣꯟꯗꯒ ꯇꯧꯔꯛꯑꯗꯤ
ꯎꯝ
ꯍꯥꯏꯗꯤ ꯀꯩ ꯍꯥꯏꯅꯤ ꯁꯥꯎꯅꯤꯡꯉꯛ ꯃꯤꯁꯤꯀꯣ ꯃꯣꯏ ꯃꯈꯥꯗ ꯊꯝꯃꯦ ꯍꯥꯏꯇꯥꯥꯔꯁꯨ ꯌꯥꯝ ꯍꯦꯟꯃꯟꯅ ꯁꯤꯖꯤꯟꯅꯕ ꯂꯩꯇ꯭ꯔꯣ
ꯎꯝ
ꯑꯗꯨꯗ ꯁꯥꯎꯅꯤꯡꯉꯦ ꯍꯥꯏꯕ ꯌꯥꯝꯅ ꯑꯩꯗꯤ
ꯍꯟꯗꯛꯇꯤ ꯑꯩ ꯋꯥ ꯈꯔ ꯍꯥꯏꯗꯣꯏꯅꯤ ꯄꯩꯁꯥ ꯈꯔ ꯍꯦꯟꯒꯠꯂꯣ
ꯄꯩꯁꯥ ꯈꯔ ꯍꯦꯟꯒꯠꯅꯕ
ꯎꯝ
ꯑꯗꯣ ꯃꯣꯏꯒ ꯑꯇꯣꯞꯄꯗ ꯅꯪꯒ ꯄꯤꯕꯗꯤ ꯑꯃꯨꯛ ꯃꯥꯟꯅꯗꯕ꯭ꯔꯣ ꯄꯩꯁꯥꯗꯣ
ꯃꯥꯟꯗꯦꯗ ꯃꯤ ꯑꯥ ꯌꯧꯔꯦ ꯇꯔꯥꯔꯣꯏꯅꯤ ꯌꯧ
ꯑꯗꯨ ꯅꯪꯒꯤꯗꯨꯗꯤꯅꯦ ꯌꯥꯅꯤꯅ ꯑꯉꯥꯡꯅꯤꯅ ꯌꯥꯅꯤꯅ ꯇꯧꯕ ꯑꯃꯁꯨ ꯌꯥꯎꯔꯦ
ꯍꯣꯏ ꯌꯥꯎꯕꯩꯅꯦ ꯍꯥꯏꯁꯦ
ꯆꯪꯉꯛꯄ ꯀꯨꯏꯗ꯭ꯔꯤ ꯍꯥꯏꯕ ꯑꯃꯁꯝꯨ ꯑꯗꯨꯒ ꯌꯥꯅꯤ ꯅꯤꯗ ꯇꯧꯕ ꯑꯃꯁꯨ ꯌꯥꯎꯔꯦ
ꯎꯝ ꯆꯪꯉꯛ ꯀꯨꯏꯗ꯭ꯔꯤ ꯀꯥꯟꯗꯕꯨꯗꯤ ꯆꯪꯉꯛꯄ ꯀꯨꯏꯗꯔꯤ ꯀꯥꯟꯗꯥꯕꯨꯗꯤ ꯂꯣꯏꯝ ꯄꯤꯅꯩꯌꯦꯕꯀꯣ
ꯍꯣꯏ
ꯄꯅꯕꯩ ꯍꯥꯏꯗꯤ ꯑꯍꯥꯟꯕꯗ ꯂꯤꯁꯤꯡ ꯑꯅꯤ ꯅꯠꯇ꯭ꯔꯥ ꯑꯍꯨꯝ ꯁꯨꯃꯥꯏꯅ ꯁꯥꯔꯝꯃꯦ ꯍꯥꯏꯌꯦꯕ
ꯃꯊꯪ ꯆꯍꯤ ꯑꯣꯜꯂꯛꯑꯀꯥꯟꯗ ꯁꯥꯕꯅꯤ ꯈꯣꯠꯄꯅꯤꯅ ꯍꯥꯏꯕꯀꯣ ꯈꯤꯇꯪ ꯂꯤꯁꯤꯡ ꯑꯃꯒꯨꯝꯕ ꯍꯤꯡꯒꯠꯄꯒꯨꯝꯕ ꯇꯧꯕꯗꯨꯗꯤ
ꯄꯨꯔꯛꯅꯤꯉꯥꯏ ꯍꯥꯏꯗꯤ
ꯅꯪ ꯍꯧꯖꯤꯛ ꯑꯗꯨ ꯃꯉꯥꯗꯩ ꯍꯦꯟꯅ ꯑꯃꯨꯛ ꯄꯤꯗ꯭ꯔꯤꯕꯣ
ꯄꯤꯗꯔꯤ ꯍꯥꯏꯕ ꯑꯗꯣ ꯑꯩ ꯍꯥꯏꯗꯤ
ꯌꯥꯝꯃꯟꯗꯦ ꯈꯜꯂꯦ ꯑꯩꯗꯤ ꯃꯉꯥꯗꯨꯗꯤ ꯑꯉꯥꯡ ꯀꯌꯥꯅꯣ ꯅꯪꯒꯤ ꯀꯦꯖꯤ ꯋꯥꯟ ꯀꯦꯖꯤ ꯇꯨ ꯄꯨꯂꯞ ꯄꯨꯜꯂꯒ ꯅꯪꯒꯤ ꯑꯉꯥꯡꯗꯣ
ꯎꯝ ꯑꯉꯥꯡ ꯀꯩꯅꯣ ꯇꯔꯥꯅꯤꯄꯥꯜ
ꯑꯗꯨ ꯌꯣ ꯂꯨꯄꯥ ꯆꯥꯝꯉꯥ ꯆꯥꯝꯉꯥꯗ ꯂꯧꯔꯁꯨ ꯅꯪꯒꯤ ꯇꯧꯖꯔꯗꯤ ꯌꯦꯡꯉꯣ
ꯁꯥꯏꯂꯦꯟ ꯊꯝꯖꯤꯜꯂꯣ ꯐꯣꯟꯗꯣ
ꯍꯥꯥ
ꯁꯥꯏꯂꯦꯟ ꯊꯝꯖꯜꯂꯣꯕ ꯐꯣꯟꯗꯣ
ꯎꯝ ꯑꯦ ꯑꯩꯅ ꯍꯥꯏꯗꯤꯅꯦꯀꯣ ꯀ꯭ꯂꯥꯁ ꯑꯃꯗ ꯇꯥꯛ ꯍꯣꯏꯗꯤꯃꯥꯟ ꯄꯤꯁꯨ ꯌꯥꯏꯑꯕ
ꯍꯣꯏ
ꯑꯗꯨꯁꯨ ꯅꯠꯇꯦ ꯑꯅꯤꯁꯨ ꯄꯥꯔ ꯇꯥꯛꯇꯣꯏꯅꯦ
ꯀꯌꯥꯅꯣ ꯄꯨꯡ ꯀꯌꯥꯅꯣ ꯌꯨꯛ ꯁꯦꯟꯅꯔꯤꯅꯣ ꯄꯨꯡ ꯑ ꯑꯃ ꯃꯈꯥꯏꯗꯩꯔ ꯆꯠꯂꯤꯗꯣ
ꯑꯃꯒ ꯃꯤꯅꯤꯠ ꯌꯥꯡꯈꯩ ꯍꯥꯏꯔꯁꯦ
ꯑꯩꯈꯣꯏꯅꯦ ꯑꯅꯤ ꯍꯥꯏꯔꯤꯁꯤꯅꯦ ꯑꯅꯤꯔꯩ ꯆꯠꯂꯁꯤ ꯁꯦꯟꯅꯕꯗꯨꯅ ꯑꯥ ꯀꯩꯅꯣꯐꯧ ꯄꯨꯡ ꯇꯔꯦꯠ ꯃꯈꯥꯏꯐꯥꯎ
ꯎꯝ
ꯄꯨꯡ ꯃꯉꯥꯅꯤ ꯍꯥꯏꯕꯗꯣ ꯂꯩꯗꯣ ꯎꯝ
ꯑꯗ ꯀꯩꯅꯣꯒꯤ ꯅꯨꯡꯗꯥꯡꯒꯤ ꯁꯔꯨꯛꯇ ꯑꯍꯟꯁꯨ ꯌꯥꯎꯔ ꯇꯥꯛꯏꯅꯦꯕ ꯀ꯭ꯂꯥꯁ ꯐꯥꯏꯚ ꯁꯔꯨꯛꯇꯨꯁꯨ
ꯍꯣꯏ
ꯌꯥꯝꯗꯦ ꯍꯥꯏꯕꯩ ꯋꯥꯅꯤ ꯑꯃꯨꯛ ꯃꯤ ꯑꯃ ꯇꯥꯛꯄ ꯍꯥꯏꯁꯦ ꯃꯤ ꯇꯔꯥ ꯇꯥꯔ ꯆꯠ ꯃꯥꯟꯅꯩ ꯍꯥꯏꯕ
ꯃꯥꯅꯦꯩ ꯃꯥꯅꯦ ꯑꯗꯨ ꯃꯇꯝ ꯊꯥꯗꯔꯤꯕ ꯆꯪꯉꯤꯕ ꯑꯩꯈꯣꯏꯒꯤ ꯐꯣꯔꯠ ꯂꯣꯏꯅ ꯆꯞ ꯃꯥꯟꯅꯩ
ꯑꯍꯣꯏ ꯃꯥꯅꯦꯕ
ꯎꯝ
ꯎ ꯑꯗꯨꯗ ꯑꯩꯅ ꯇꯥꯛꯏꯁꯤꯗꯤ ꯀ꯭ꯂꯥꯁ ꯑꯍꯨꯝ ꯇꯥꯁꯤꯜꯂꯛꯑꯦ ꯃꯁꯨ ꯅꯨꯄꯤꯗꯨꯁꯨ ꯄꯥꯕ꯭ꯂꯤꯛ ꯏꯁꯇꯨꯗꯦꯟ ꯇꯣꯉꯥꯟꯕ ꯑꯃ ꯇꯥꯗ꯭ꯔꯥ
ꯃꯆ ꯅꯨꯄꯤꯒꯤ ꯃꯆ ꯅꯨꯄꯤꯁꯨ ꯌꯥꯎꯔꯤꯔꯣ
ꯌꯥꯎꯔꯤꯅꯦ ꯑꯩꯅ ꯇꯥꯛꯏꯅꯦ ꯑꯗꯨ ꯀꯦꯖꯤ ꯇꯨꯗꯁꯨ ꯑꯃꯨꯛ ꯇꯥꯗ꯭ꯔꯥ ꯀꯦꯖꯤ ꯋꯥꯟꯗꯁꯨ ꯑꯃꯨꯛ ꯇꯥꯗ꯭ꯔꯥ ꯑꯗꯨꯗꯤ ꯑꯍꯨꯝ ꯊꯣꯛꯅ ꯇꯥꯗ꯭ꯔꯕ ꯑꯗꯨ ꯃꯥꯁꯨ ꯈꯪ ꯈꯪꯉꯤ ꯄꯣꯠꯅꯦꯕ ꯈꯪꯉꯒ ꯈꯪꯁꯤꯟꯅꯗꯕꯩ ꯇꯥꯏꯞ
ꯈꯪꯁꯤꯟꯅꯗꯦ ꯍꯥꯏꯔꯛꯇꯦ ꯑꯉꯥꯡꯅꯤꯅ ꯌꯥꯅꯤ ꯌꯥꯅꯤ ꯇꯧꯕ ꯑꯃ ꯌꯥꯎꯔꯤꯅꯤ
ꯍꯣꯏ ꯑꯩ ꯍꯟꯗꯛꯇꯤ ꯍꯥꯏ ꯁꯥꯎꯅꯤꯡꯉꯦ ꯁꯥꯎꯔ ꯁꯥꯎ ꯇꯣꯛꯆꯧ ꯁꯥꯎꯔꯁꯨ ꯇꯣꯛ ꯌꯥꯎꯕꯝꯒꯤ ꯌꯥꯎꯕꯝ ꯉꯥꯛꯇ ꯂꯩ ꯃꯥꯅ ꯇꯣꯡꯉꯒ ꯂꯥꯛꯑꯣꯅ ꯂꯥꯛꯑꯣꯅ ꯀꯧꯕꯗ
ꯑꯗꯨꯅꯤ ꯑꯁꯦꯡꯕꯩ ꯀꯧꯔꯛꯄ ꯃꯤꯗꯤ ꯂꯩꯕ꯭ꯔꯣ
ꯀꯧꯋꯦ ꯀꯧꯔꯦ
ꯋꯥꯔꯗꯦꯟ ꯑꯣꯏꯅ ꯑꯣꯏꯔꯨ ꯂꯥꯛꯑꯣ ꯍꯥꯏꯕꯩ ꯅꯠꯇ꯭ꯔꯒꯅ ꯑꯉꯥꯡ ꯃꯆꯥꯒꯨꯝꯕ ꯑꯗꯨꯨꯝꯕ ꯇꯥꯛꯄꯩꯔꯣ
ꯋꯥꯔꯗꯦꯟ ꯑꯣꯏꯅ ꯂꯩꯔꯣ ꯂꯥꯎ ꯍꯥꯏꯕ ꯑꯈꯣꯏ ꯃꯤꯁ ꯍꯣꯏꯗꯣ
ꯑꯥ
ꯑꯗꯨꯁꯨ ꯀꯧꯔꯛꯑꯕꯅꯦꯕ
ꯑ
ꯑꯩꯅ ꯑꯗꯣ ꯑꯩꯅ ꯑꯍꯥꯟꯕꯩ ꯇꯨꯏꯁꯟꯗꯨ ꯇꯧꯕꯩ ꯃꯣꯏꯅ ꯍꯥꯏꯔꯝꯕ ꯍꯥꯏꯕꯗꯨꯗ ꯑꯃꯨꯛ ꯍꯥꯏꯗꯤ ꯑꯉꯥꯡꯃꯩꯗꯨꯁꯨ ꯍꯥꯏꯗꯤ ꯅꯨꯡꯗꯥꯡ ꯈꯔ ꯊꯦꯡꯅ ꯂꯥꯏꯛ ꯄꯥꯕ ꯌꯥꯎꯔꯛꯄꯅꯤꯅꯀꯣ ꯑꯗꯨ ꯁꯦꯟꯕꯗꯤ ꯑ ꯑꯗꯨꯒꯤ ꯍꯥꯏꯔꯛꯄ ꯗꯣ ꯑꯩꯅ ꯅꯨꯡꯉꯥꯏꯗꯨ ꯃꯥꯟꯗꯦꯅ ꯍꯥꯏꯔ ꯇꯣꯛꯄꯅꯦꯕ ꯃꯊꯪꯗꯤ ꯌꯦꯡꯒꯦ ꯍꯌꯦꯡ ꯑꯁꯣꯝꯁꯨ ꯌꯥꯎꯁꯜꯂꯨꯕꯗ ꯉꯥꯏꯔꯤꯅꯤꯅ
ꯍꯣꯏ
ꯐꯠ ꯇꯣꯛꯄꯗꯨ ꯅꯨꯡꯉꯥꯏꯗꯧ ꯃꯥꯟꯗꯦ ꯍꯥꯏ ꯑꯗꯩ ꯑꯗꯨ ꯍꯥꯏꯕ ꯂꯣꯏꯕꯗ ꯉꯥꯏ ꯀꯥꯟꯗ ꯑꯃꯨꯛ ꯀꯩꯅꯣꯒꯤ ꯎꯝ ꯄ꯭ꯌꯥꯔꯁ ꯁ꯭ꯀꯨꯜꯒꯤ ꯑꯣꯖꯥꯗꯣ
ꯑꯧ ꯑꯧ
ꯑꯈꯣꯏ ꯁꯤ ꯃꯅꯤꯡꯗ ꯂꯧ ꯄꯥꯜꯂꯣꯝ ꯇꯧꯕꯗꯣ
ꯑꯧ ꯑꯧ
ꯑꯗꯨꯗꯨꯅꯁꯨ ꯍꯥꯏꯔꯛꯄꯅꯦꯕ ꯋꯥꯔꯗꯦꯟ ꯋꯥꯔꯗꯦꯟꯒꯤ
ꯎꯝ
ꯑꯗꯣ ꯑꯩꯅ ꯑꯩꯗꯤ ꯈꯔ ꯇꯧꯋꯦ ꯈꯣꯠꯂꯤꯅ ꯍꯥꯏꯔ ꯈꯨꯝꯒ꯭ꯔꯥꯝꯅꯦꯕ ꯑꯗꯨ ꯃꯣꯏꯗꯤ ꯌꯥ ꯃꯣꯏꯗꯤ ꯌꯥꯎꯗ ꯌꯥꯗꯦ ꯍꯥꯏꯕ ꯂꯩꯇꯦꯕ ꯑꯩꯗꯤ ꯃꯣꯏ ꯈꯟꯗ꯭ꯔꯁꯨ ꯑꯉꯥꯡꯒꯤ ꯈꯟꯕꯩ ꯋꯥꯅꯦꯕ
ꯎꯝ
ꯍꯥꯏꯗꯤ ꯑꯥ ꯑꯈꯣꯏꯕꯣꯛꯁꯨ ꯉꯥꯏꯔꯦ ꯑꯦꯛꯖꯥꯝ ꯀꯩꯒꯨꯝ ꯊꯥꯔꯝꯗꯥꯏ ꯈꯣꯠꯂꯝꯗꯥꯏ ꯑꯣꯖꯥ ꯆꯦꯟꯖ ꯇꯧꯕꯗꯣ
ꯎꯝ ꯍꯣꯏ ꯅꯨꯡꯉꯥꯏ ꯄꯣꯠꯇꯦ ꯑꯉꯥꯡ ꯍꯥꯏꯁꯤꯀꯣ ꯍꯥꯏꯗꯤ ꯂꯣꯏꯅꯔꯛꯄꯗ ꯁꯨꯝ ꯆꯨꯁꯤꯟꯅꯕ ꯆꯥꯅꯅꯕ ꯇꯧꯕ ꯍꯥꯏꯕ ꯑꯃ ꯂꯩꯗꯅꯀꯣ
ꯂꯩꯌꯦ ꯑꯗꯨꯅꯤ ꯃꯣꯏ ꯇꯪꯈꯠꯂꯒ ꯂꯩꯕꯩ ꯋꯥꯅꯤ ꯑꯗꯣ ꯍꯟꯗꯛ ꯑꯦꯛꯖꯥꯝ ꯂꯣꯏꯔꯗꯤ ꯂꯣꯏꯔꯛꯅꯤꯗꯅ ꯇꯥꯝꯗꯤ ꯊꯥꯔꯅꯤ ꯑꯗꯨꯒ ꯑꯅꯧꯕ ꯑꯃꯨꯛ ꯇꯥꯔꯛꯇꯣꯏꯅꯤꯗꯅ
ꯎꯝ
ꯑꯗꯨꯒꯗꯨꯗꯤ ꯑꯩꯅ ꯑꯗꯨꯃꯥꯏ ꯍꯧꯗꯣꯛꯀꯦꯅ ꯈꯟꯕꯅꯦꯕ
ꯍꯣꯏ ꯌꯥꯏ
ꯍꯦꯜ ꯕꯦꯁ ꯍꯣꯏ ꯕꯦꯁ ꯑꯅꯤ ꯂꯤꯁꯤꯡ ꯑꯅꯤ ꯑꯅꯤ ꯄꯤꯔꯦ ꯂꯩꯔꯁꯦꯕ
ꯍꯣꯏꯌꯦ
ꯕꯦꯁ ꯅꯨꯡꯗꯥꯡꯒꯤ ꯕꯦꯁꯀꯤ ꯅꯨꯡꯗꯥꯡꯅ ꯍꯦꯟꯅꯁꯨ ꯋꯥꯔꯤꯅꯦꯕ
ꯍꯣ ꯍꯣ ꯍꯣꯏ ꯑꯗꯨ ꯇꯔꯨꯛ ꯐꯥꯎꯗꯤ ꯑꯗꯨꯝ ꯄꯤꯕꯤꯕ ꯌꯥꯏ
ꯍꯣꯏ ꯌꯥꯏꯑꯕ ꯑꯗꯨꯖ ꯃꯥꯏ ꯑꯣꯏꯔꯦ ꯆꯥꯛꯅꯦ ꯀꯨꯟ ꯃꯉꯥ ꯀꯨꯟꯊ꯭ꯔꯥꯅꯦꯕ ꯆꯥꯔꯤꯁꯦ ꯍꯤꯂꯤꯅꯦꯕ ꯀꯨꯟꯊ꯭ꯔꯥ ꯑ ꯎꯝ
ꯑꯗꯨꯩ ꯀꯨꯟꯊ꯭ꯔꯥꯗꯃ ꯅꯉꯣꯟꯗ ꯑꯁꯦꯡꯕ ꯀꯨꯟꯃꯉꯥ ꯀꯨꯟꯊ꯭ꯔꯥꯗꯗꯒꯤ ꯇꯔꯨꯛ ꯇꯔꯦꯠ ꯅꯤꯄꯥꯜ ꯑꯗꯨꯝ ꯄꯤꯕ ꯌꯥꯏ
ꯑꯗꯨꯅꯦ ꯀꯣꯏꯅꯗꯤ ꯀꯣꯏꯅꯗꯤ ꯑꯗꯩ ꯑꯩꯈꯣꯏ ꯁꯤꯗ ꯁꯥꯔ ꯑꯃ ꯀꯧꯋꯦꯕꯀꯣ ꯀ꯭ꯂꯥꯁ ꯀ ꯑ ꯐꯣꯔ
ꯀꯅꯗꯤ ꯃꯥ ꯅꯪꯒꯤ ꯅꯪꯒꯤ ꯕꯦꯁꯇꯨꯗꯩ ꯈꯛꯇꯁꯨ ꯅꯠꯇꯦ ꯑꯇꯣꯞꯄ ꯑꯣꯖꯥ ꯃꯌꯥꯝꯗꯨꯒꯤꯁꯨꯅꯤꯉꯣ
ꯍꯣꯏꯌꯦ ꯀ꯭ꯂꯥꯁ ꯐꯣꯔ ꯐꯥꯏꯚ ꯇꯥꯛꯄꯒꯤ ꯑꯣꯖꯥ ꯃꯦꯠꯁꯀꯤ ꯈꯛꯇ ꯀꯧꯋꯦꯕ
ꯎꯝ
ꯄꯨꯡ ꯑꯃꯈꯛ ꯇꯥꯛꯄꯩ
ꯑ
ꯄꯨꯡ ꯑ ꯑꯃꯈꯛ ꯇꯥꯛꯄꯗꯨꯅ ꯀꯩꯅꯣꯅꯦꯕ ꯄꯤꯔꯤꯗꯣ ꯂꯤꯁꯤꯡ ꯇꯔꯨꯛ
ꯑꯗꯨꯅꯦ ꯊꯥ ꯃꯥꯒꯦ
ꯑ ꯑꯗꯨꯗꯤ ꯑꯩꯒꯛꯀ ꯈꯦꯠꯅꯔꯣ ꯑꯩ ꯍꯥꯟꯅ ꯈꯪꯉꯝꯗꯦꯕ ꯈꯪꯉꯕ
ꯑꯥꯎ
ꯑꯗꯨꯒ ꯃꯣꯏꯅ ꯁꯨꯝ ꯍꯥꯏꯅꯔ ꯀꯥꯟꯗꯦ ꯑꯩ ꯃꯣꯏ ꯋꯥꯈꯜꯗꯅ ꯑꯩ ꯑꯩꯗꯣ ꯌꯥꯝ ꯄꯤꯔꯝꯗꯣ ꯃꯥꯜꯃꯦ ꯈꯜꯂ ꯍꯥꯏꯕꯅꯦꯕ
ꯎꯝ
ꯎ ꯑꯗꯣ ꯑꯩꯅ ꯑꯩꯈꯣꯏ ꯁꯨꯝ ꯆꯤꯆꯔ ꯂꯩꯃꯤꯟꯅꯕꯗꯣ ꯑꯗꯨꯗ ꯑꯩꯅ ꯑꯩ ꯍꯟꯗꯛꯇꯤ ꯄꯩꯁꯥ ꯍꯦꯟꯒꯠꯂꯣ ꯍꯥꯏꯅꯤ ꯃꯤꯅꯝꯗꯅ ꯍꯥꯏꯕ ꯈꯪꯉꯕ